ꯍꯜꯂꯣ
ꯍꯂ ꯂꯦ ꯅꯨꯡꯉꯥꯏꯔꯤꯕꯣ
ꯑꯧ ꯅꯨꯡꯉꯥꯏꯔꯦ
ꯑꯣ ꯀꯩꯅ ꯌꯥꯅ ꯆꯒꯦ
ꯉꯁꯤꯔ ꯑꯌꯨꯛꯇꯗꯤ ꯑ ꯆꯝꯐꯨꯠ ꯆ ꯍꯥꯏꯗꯦ ꯅꯪꯒꯤ
ꯑꯩꯕꯨꯗꯤ ꯍꯋꯥꯏ
ꯑꯁ ꯐꯩꯅꯦ ꯑꯗꯨꯗꯤ ꯑꯆꯧ ꯑꯁꯥꯡꯅꯦ ꯑꯦꯟꯁꯥꯡꯅꯤꯅꯦ
ꯎꯝ
ꯀꯩꯗꯧꯔꯒꯦ ꯍꯧꯖꯤꯛꯤ ꯍꯥ
ꯏꯅ ꯑꯗꯨꯝ ꯂꯩꯀꯣ
ꯍꯣꯏ ꯑꯗꯨꯝ ꯂꯩ
ꯑ ꯀꯩꯝ ꯇꯧꯗꯦꯗ ꯁꯨꯝ ꯌꯨꯝꯗ ꯂꯩꯔꯝꯕꯅꯦ ꯑꯩꯁꯨ
ꯍꯧꯖꯤꯀꯥꯟ ꯀꯣꯏꯕꯁꯨ ꯆꯠꯄ ꯌꯥꯗ꯭ꯔꯤꯗꯅ
ꯌꯥꯗ꯭ꯔꯦ
ꯑꯗꯨꯒꯤ ꯑꯗꯨ ꯅꯠꯇ꯭ꯔꯗꯤ ꯐꯖꯅ ꯀꯣꯏꯒꯦ ꯇꯧꯕꯅꯦꯕ ꯑꯗꯨ ꯌꯥꯗꯕꯒꯤ
ꯌꯥꯗ꯭ꯔꯕꯅ ꯌꯨꯝ ꯌꯨꯝꯗ ꯂꯣꯏ ꯂꯩꯅꯔꯦꯕ
ꯎꯝ ꯀꯔꯤ ꯀꯔꯤ ꯊꯕꯛ ꯇꯧꯔꯒ ꯂꯩꯔꯦ ꯍꯧꯖꯤꯛꯀ
ꯍꯧꯖꯤꯛ ꯊꯣꯏꯗꯣꯛꯄ ꯇꯧꯗ꯭ꯔꯤꯗ ꯑꯩ ꯁꯨꯝ ꯑꯇꯣꯞꯄ ꯇꯧꯅꯕꯕꯨꯗꯤ ꯍꯣꯠꯅꯔꯤꯕꯅꯦ
ꯎꯝ ꯑꯁ ꯍꯅ ꯍꯅꯅꯕꯁꯤ ꯂꯦꯞꯄ ꯌꯥꯗꯤ ꯀꯣ ꯍꯣꯅꯕ ꯍꯣꯠꯅꯕ ꯁꯣꯟꯕꯒꯤꯅꯦꯕ ꯑꯩꯈꯣꯏꯁꯦ ꯊꯕꯛ ꯐꯪꯍꯧꯗ꯭ꯔꯕ ꯀꯥꯡꯕꯨꯁꯦ
ꯑꯥ
ꯃꯤ ꯑꯆꯧ ꯑꯁꯥꯡꯒꯤ ꯋꯥꯔꯤ ꯇꯥꯕꯗ ꯃꯣꯏꯅ ꯍꯣꯠꯅꯔꯝꯕꯁꯤꯡꯗꯣ
ꯑꯥ
ꯑꯗꯨ ꯑꯈꯣꯏ ꯇꯥꯏꯗꯅ ꯑꯗꯨꯃꯥꯏꯅ ꯍꯣꯠꯅꯔꯗꯤ ꯐꯪꯒꯅꯦꯕꯀꯣ ꯑꯈꯣꯏꯅ ꯑꯄꯥꯥꯝꯕꯗꯣ
ꯎꯝ
ꯇꯥꯕ꯭ꯔꯣ
ꯇꯥꯏꯌꯦ ꯇꯥꯏꯌꯦ
ꯋꯦꯗꯔꯁꯦ ꯀꯃꯥꯏꯅ ꯇꯧꯕꯔꯣ ꯅꯣꯏꯔꯣꯝꯗꯗꯤ
ꯋꯦꯗꯔꯁꯦ ꯅꯣꯡꯁꯨ ꯇꯥꯗꯦ ꯅꯣꯡꯗꯤ ꯃꯪꯉꯒ ꯁꯥꯔ ꯂꯩꯕꯗꯣ ꯑꯗꯨꯃꯥꯏꯅ ꯇꯧꯋꯦ
ꯉꯁꯥꯏ ꯑꯩꯈꯣꯏꯔꯣꯝꯗꯗꯤ ꯆꯨꯏꯅꯦ ꯍꯧꯖꯤꯛꯁꯨ ꯌꯥꯝ ꯃꯪꯉ ꯂꯩ
ꯅꯔꯗꯤ ꯆꯤꯡꯂꯣꯝꯗ ꯂꯩꯕ꯭ꯔꯥ ꯍꯧꯖꯤꯛ
ꯑꯁ ꯑꯩꯁꯨ ꯚꯦꯜꯂꯤꯗ ꯂꯩ
ꯑꯣ ꯑꯗꯨꯗꯤ ꯁꯥꯔꯝꯒꯅꯤꯅꯦ ꯈꯔꯗꯤ
ꯑꯁ ꯌꯥꯕꯖꯥꯠꯅꯤ ꯁꯥꯕꯁꯤꯗꯤ ꯐꯖꯟ ꯁꯥꯏ
ꯍꯨꯝ ꯗꯦꯜꯂꯤꯗ ꯀꯩ ꯇꯧꯅꯣ
ꯀꯔꯤ
ꯑꯣ ꯕꯦꯂꯤꯗ ꯍꯥꯏꯔꯣ
ꯍꯥꯏꯕꯅꯦ ꯕꯦꯂꯤꯗ ꯇꯝꯄꯥꯛꯇ
ꯑꯣ ꯑꯩꯗꯤ ꯗꯦꯜꯂꯤꯗ ꯑꯍꯥꯟꯕ ꯇꯥꯕ
ꯑꯣ ꯑꯩ ꯍꯧꯖꯤꯛꯇꯤ ꯍꯧꯖꯤꯛꯀꯥꯟꯗꯤ ꯑꯩ ꯁꯨꯝ ꯐ꯭ꯔꯤ ꯂꯩꯗꯀꯣ ꯑꯩ ꯑꯩꯒꯤ ꯊꯕꯛ ꯏꯁꯥ ꯑꯃꯒꯤ ꯏꯁꯥꯒꯤ ꯊꯕꯛ ꯑꯃ ꯂꯩꯕꯒꯤ ꯂꯥꯛꯄ
ꯏꯆꯤꯟ ꯏꯅꯥꯎꯗꯤ ꯀꯌꯥ ꯁꯨꯒꯦ
ꯑꯁ ꯑꯈꯣꯏꯗꯤ ꯃꯤ ꯌꯥꯝꯃꯦꯍꯦ ꯇꯔꯨꯛ ꯇꯔꯦꯠꯅꯦ
ꯑꯣ
ꯅꯣꯏꯗꯤ
ꯀꯌꯥ ꯁꯨꯕꯃꯨꯛ ꯑꯣꯏꯗꯣꯏꯅꯣ
ꯑꯩꯅ ꯂꯥꯁ ꯑꯣꯏꯕ
ꯂꯥꯁ ꯑꯣꯏꯗꯣꯏꯅꯦ
ꯎꯝ ꯂꯥꯁ ꯑꯣꯏꯕ ꯑꯩꯅ
ꯑꯣ
ꯑꯇꯣꯝꯕ ꯍꯥꯏꯕꯗꯣ ꯑꯩ ꯑꯣꯏ ꯇꯥꯔꯦ ꯑꯩ ꯇꯥꯔꯝꯃꯤ ꯑꯁ ꯇꯣꯝꯕ ꯀꯥꯡꯕꯨꯁꯨꯨ ꯃꯤꯅ ꯍꯥꯏꯕꯗꯣ ꯆꯨꯝꯗꯤ ꯆꯨꯝꯕꯖꯥꯠꯅꯤ ꯑꯄꯥꯝ ꯑꯄꯥꯥꯝꯕ ꯇꯧꯍꯟꯕꯒꯤ ꯌꯥꯗꯦ ꯍꯥꯏ
ꯑꯇꯩꯁꯤꯡꯅ ꯅꯨꯡꯁꯤꯔꯒ ꯂꯨꯅ ꯇꯧꯕꯤꯕꯗꯣ ꯑꯈꯣꯏꯁꯦ
ꯎꯝ
ꯑꯦꯗꯚꯥꯟꯇꯦꯁ ꯂꯧꯔꯤꯕ ꯀꯣ
ꯑꯗꯨꯗ ꯂꯣꯏ ꯁꯣꯏꯕꯖꯥꯠꯅꯤꯗ
ꯑꯗꯨꯅꯤ
ꯑꯗꯨ ꯅꯠꯂꯝꯗ꯭ꯔꯗꯤ
ꯑ ꯂꯥꯏꯔꯤꯛ ꯇꯝꯕꯗꯤ ꯂꯣꯏꯔꯕ
ꯂꯥꯏꯔꯤꯛ ꯇꯝꯕ ꯀꯣꯂꯦꯖ ꯂꯣꯏꯁꯟꯒꯔꯦ
ꯑꯣ ꯀꯌꯥꯝ ꯀꯨꯏꯔꯒꯦ
ꯀꯨꯏꯔꯦ ꯈꯔ
ꯎꯝ
ꯆꯍꯤ ꯑꯍꯨꯝ ꯃꯃꯥꯡ ꯑꯗꯨꯋꯥꯏꯗ ꯂꯣꯏꯈ꯭ꯔꯦ
ꯎꯝ ꯑꯩꯉꯣꯟꯗꯤ ꯍꯥꯟꯅ ꯂꯣꯏꯔꯝꯕ ꯃꯥꯜꯂꯦꯅꯦ ꯑꯗꯨꯗꯤ
ꯑꯣ ꯕ꯭ꯔꯗꯔ ꯇꯨ ꯊꯥꯎꯖꯟ ꯀꯌꯥꯗ ꯇꯨꯋꯦꯜꯞ ꯂꯣꯏꯒꯦ
ꯑꯩꯔꯣ ꯇ꯭ꯋꯦꯟꯇꯤ ꯋꯥꯟꯗ
ꯇ꯭ꯋꯦꯟꯇꯤ ꯋꯥꯟꯗ ꯇꯨꯌꯦꯜꯞ ꯂꯣꯏꯌꯦꯦ
ꯑꯝ
ꯑꯩꯈꯣꯏ ꯑꯗꯨꯗꯤ ꯑꯩꯈꯣꯏꯒꯤ ꯕꯦꯁ
ꯎꯝ
ꯃꯥꯃꯥꯏ ꯎꯖꯣꯏꯦ
ꯎꯝ ꯑꯗꯨꯗꯒꯤ ꯂꯣꯏꯔ ꯑꯗꯨꯗꯒꯤ ꯑꯗꯨ ꯆꯍꯤꯒꯤ ꯀꯣꯂꯦꯖ ꯍꯧꯋꯤꯗꯅ
ꯎꯝ
ꯍꯦꯛ ꯔꯤꯖꯥꯜꯠ ꯍꯥꯏꯗꯧꯕꯗꯒꯤ ꯑꯗꯨꯝ ꯍꯥꯞ ꯇꯧꯕꯗ
ꯎꯝ
ꯑꯩꯈꯣꯏ ꯃꯇꯝꯗ ꯈ꯭ꯋꯥꯏꯗꯒꯤ ꯔꯦꯀꯣꯔꯠ ꯇꯥꯔꯤꯁꯦ ꯁꯤꯂꯤꯇꯔ ꯁꯤꯦꯃꯤꯁꯇꯔ ꯑꯃꯗ ꯆꯍꯤ ꯑꯃ ꯑꯃꯨꯛ ꯇꯝꯃꯤ ꯈ꯭ꯋꯥꯏꯗꯒꯤ ꯁꯥꯡꯅ ꯁꯥꯡꯅ ꯇꯝꯕ ꯁꯁ
ꯀꯩꯅꯣꯁꯨ ꯂꯥꯛꯈꯤꯕꯗꯣ ꯂꯥꯏꯅꯥ ꯂꯥꯛꯈꯤꯕꯗꯣ ꯑꯗꯨꯒ ꯆꯍꯤ ꯑꯗꯥꯏꯗꯣ ꯑꯣꯏꯗꯣꯏꯅꯦꯕ
ꯎꯦꯡ ꯑꯁ ꯀꯣꯂꯦꯖ ꯍꯧꯔꯝ ꯍꯧꯔꯝꯣ ꯍꯋꯥꯏꯕ ꯆꯥꯡꯗꯣ ꯀꯞꯁꯦꯟ ꯈ ꯇꯧꯃꯤꯗꯍꯦ ꯍꯦꯛꯇ ꯁꯨꯝ ꯁꯨꯝ ꯁꯦꯃꯤꯁꯇꯔ ꯌꯥꯝꯈ ꯌꯥꯝꯈꯠꯂꯕꯅꯤꯅ ꯁꯨꯝ ꯇꯥꯟꯁꯤꯜꯂꯛꯄꯀꯣ
ꯎꯝ
ꯐꯥꯏꯅꯦꯜ ꯏꯌꯥꯔꯗꯗꯤ ꯏꯁꯥꯒꯤ ꯑꯣꯞꯁꯟꯅꯜ ꯄꯦꯄꯔ ꯐꯥꯎ ꯁꯦꯃꯤꯁꯇꯔ ꯑꯃꯗ ꯀ꯭ꯂꯥꯁ ꯑꯃꯈꯛꯇ ꯆꯠꯂꯤꯅꯤ
ꯑꯣ ꯕꯦꯔꯗꯤ ꯀꯩ ꯀꯣꯂꯦꯖꯇ ꯇꯝꯃꯛꯀꯦ
ꯑꯩꯁꯨ ꯁꯤ ꯁꯤ ꯁ꯭ꯋꯥꯏ ꯀꯣꯂꯦꯖꯀꯤ ꯑꯩꯈꯣꯏ ꯀꯩꯅꯣꯒꯤ ꯇꯝꯔꯏꯗ
ꯑꯣ ꯑꯅꯛꯄꯗ ꯑꯗꯨꯝ
ꯁꯤ ꯕꯦꯂꯤꯗ ꯕꯦꯂꯤꯒꯤ ꯀꯣꯂꯦꯖꯇ ꯇꯝꯂꯑꯦ ꯇꯝꯄꯥꯛꯇ
ꯑꯣ
ꯁꯣꯝꯗꯤ ꯁꯤꯗ ꯇꯝꯕ꯭ꯔꯥ ꯃꯄꯥꯟꯗ ꯇꯝꯕ꯭ꯔꯥ
ꯑꯩꯗꯤ ꯑꯩꯁꯨ ꯁꯋꯥꯏ ꯑꯗꯨꯝ ꯇꯝꯃꯛꯏꯗ
ꯎꯝ ꯐꯩ ꯐꯩ ꯃꯄꯥꯟ ꯊꯣꯛꯄꯁꯨ ꯌꯥꯝ ꯑꯦꯛꯁꯄꯦꯟꯁꯤꯞ ꯑꯣꯏꯗꯅ
ꯑꯣꯏ
ꯑꯩꯈꯣꯏꯗꯤ ꯑꯥꯗꯒꯤ ꯂꯥꯛꯄꯅꯤꯅ ꯁꯤꯐꯥꯎ ꯑꯦꯛꯁꯄꯦꯟꯁꯤꯞ ꯑꯣꯏꯈ꯭ꯔꯤꯅꯦ
ꯑꯁ ꯑꯣꯏꯅꯤꯌꯦ ꯃꯇꯝꯁꯦ ꯄꯩꯁꯥꯗ ꯂꯣꯏ ꯇꯧꯔꯦꯗꯅ
ꯃꯥꯅꯦ ꯅꯣꯏꯗꯤ ꯁꯤꯗ ꯌꯨꯝꯗ ꯂꯥꯏꯔꯤꯛꯛꯇ ꯀꯥꯕ ꯑꯣꯏꯔꯝꯅꯤꯗꯅ
ꯑꯩꯈꯣꯏꯗꯤ ꯌꯨꯝꯗ ꯂꯩꯔꯒꯅꯤ ꯑꯗꯨꯕꯨꯗꯤ
ꯑꯗꯨꯏꯗꯤ ꯌꯥꯝ ꯁꯦꯞ ꯇꯧꯔꯅꯤ ꯑꯗꯨꯗꯤ ꯑꯩꯈꯣꯏꯒꯤ ꯑꯥꯗꯒꯤ ꯂꯥꯡꯔꯒ ꯚꯔꯥ ꯂꯩꯒꯅꯤ ꯑꯗꯨ ꯆꯕ ꯊꯛꯄ ꯈ ꯑ ꯑꯁꯨꯝ ꯇꯧꯤ ꯃꯤꯉꯣꯟꯗ ꯄꯩꯁꯥ ꯌꯥꯝ ꯌꯥꯝ ꯄꯤꯊꯣꯛꯈ꯭ꯔꯦ ꯊꯥ ꯈꯨꯗꯤꯡꯒꯤꯀꯣ
ꯎꯝ ꯊꯥ ꯈꯨꯗꯤꯡꯒꯤ ꯑꯍꯨꯝ ꯃꯔꯤ ꯃꯔꯤꯃꯨꯛꯇꯤ ꯑꯗꯨꯝ ꯆꯠꯂꯝꯃꯅꯤ
ꯑꯗꯨ ꯑꯗꯨ ꯔꯦꯟꯒꯤ ꯐꯤ ꯈꯛꯇ ꯑꯣꯏꯕ ꯆꯥꯕ ꯊꯛꯄ ꯂ ꯑꯣꯏꯅ ꯆꯥꯕ ꯊꯛꯄ ꯃꯔꯣꯏꯅ ꯍꯥꯏꯔꯗꯤ ꯆꯍꯤ ꯍ ꯊꯥ ꯑꯃꯗ ꯁꯚꯦꯟ ꯑꯦꯠꯤ ꯑꯗꯨꯝ ꯆꯪꯉꯅꯤꯕꯀꯣ
ꯑꯥ
ꯀꯩꯅꯣ ꯔꯦꯟ ꯂꯩꯕ ꯍꯥꯏꯁꯦ ꯀꯥꯏ ꯀꯥꯏꯅꯣ ꯆꯪꯐꯝ ꯌꯥꯝ ꯂꯩꯍꯦ
ꯂꯩꯕꯅꯦ ꯂꯩꯕꯅꯦ
ꯀꯩꯅꯣ ꯃꯆꯥ ꯀꯩꯅꯣ ꯄꯣꯠ ꯆꯩꯩ ꯃꯁꯛ ꯃꯆꯥ ꯑꯣꯏꯔꯁꯨ ꯐ꯭ꯔꯤꯗ ꯁꯥꯟꯗꯕꯤꯅ ꯀꯣ ꯑꯩꯈꯣꯏꯗꯤ ꯑꯗꯨꯝꯊꯛꯇ ꯑꯩꯈꯣꯏꯗꯤ ꯅꯨꯄꯥꯅꯤꯅꯦ ꯀꯩ ꯀꯩꯅꯣ ꯆꯥꯅꯤꯡ ꯇꯧꯅꯤꯡꯕ ꯌꯥꯝ ꯂꯩꯌꯦꯕꯀꯣ
ꯑꯗꯨ ꯌꯥꯝ ꯆꯠꯂꯦꯕ
ꯃꯥꯅꯤ ꯃꯥꯅꯤ ꯍꯦꯛ ꯄꯨꯟꯁꯤꯜꯂꯨꯕꯗ ꯅꯣꯡꯉꯥꯜꯂꯒ ꯀꯥꯝ ꯌꯦꯡꯕꯗꯗꯤ ꯌꯥꯝ ꯐꯖꯈ꯭ꯔꯦꯅꯦ ꯀꯥꯏ ꯀꯥꯏ ꯆꯠꯈ꯭ꯔꯕꯣ ꯑꯩꯒꯤ ꯄꯩꯁꯥꯁꯤꯡ ꯐꯥꯏꯅꯤꯀꯣ ꯀꯣꯏꯁꯨ ꯃꯔꯔꯨꯛꯁꯨꯨ ꯌꯥꯝ ꯇꯤꯟꯅꯕꯅꯤ ꯌꯦꯀꯣꯝꯕ ꯔꯣꯝꯕ ꯍꯥꯏꯔꯤ ꯄꯩꯁꯥ ꯌꯥꯝ ꯆꯪꯉꯤ ꯃꯥꯅꯦ ꯑꯃꯅ ꯍꯧꯔꯛꯀꯅꯤ ꯚꯥꯏ ꯁꯨꯃꯥꯏꯅ ꯇꯧꯁꯤꯔꯦ ꯍꯥꯏꯕꯗ ꯍꯦꯛꯇ ꯂꯩꯊꯣꯛꯄ ꯌꯥꯗꯕꯀꯣ ꯃꯥꯅꯤ ꯅꯣꯏꯗꯨꯕꯨ ꯌꯥꯕꯨ ꯌꯥꯗꯦꯗꯤ ꯌꯥꯏ ꯌꯥꯏꯅ ꯍꯥꯏꯅ ꯈꯨꯝꯂꯛꯀꯅꯤꯕꯅꯤ ꯑꯗꯨꯗꯒꯤꯅꯤꯅꯦ ꯈ꯭ꯋꯥꯏꯗꯒꯤ ꯁꯣꯏꯔꯤꯁꯦ
ꯑꯗꯨꯗꯤ ꯁꯥꯇ꯭ꯔꯗꯗꯤ ꯀꯩꯅꯣꯕꯨ ꯇꯧ ꯑꯃꯨꯛ ꯍꯟꯅ ꯋꯥꯔꯝꯗꯣꯏꯅꯦꯕ ꯊꯕꯛ ꯇꯧꯕꯥꯎꯗ ꯃꯌꯥꯝꯁꯨ ꯃꯌꯥꯝ ꯆꯠꯂꯤꯅꯦ
ꯃꯔꯔ ꯏꯃꯥ ꯏꯃꯥꯅꯁꯨ ꯍꯥꯏꯕꯅꯤ ꯑꯩꯈꯣꯏꯁꯨ ꯂꯥꯏꯔꯤꯛ ꯑꯩꯈꯣꯏꯁꯨ ꯑꯩꯈꯣꯏ ꯏꯃꯨꯡ ꯂꯥꯏꯔꯤꯛ ꯂꯣꯏ ꯇꯝꯕꯅꯤꯅꯀꯣ
ꯎꯝ
ꯅꯣꯏ ꯅꯣꯏ ꯄꯨꯂꯞ ꯆꯍꯤ ꯑꯃ ꯆꯍꯤ ꯑꯃꯗ ꯆꯍꯤ ꯑꯃ ꯒꯥꯔꯤꯛ ꯇꯝꯕ ꯇꯣꯛꯑꯗꯤ ꯃꯣꯏ ꯑꯄꯥꯝ ꯑꯄꯥꯝꯕ ꯘꯔꯤ ꯌꯨꯝꯗ ꯃꯥ ꯑꯅꯤꯗꯤ ꯂꯧꯔꯒ ꯂꯧꯕ ꯉꯝꯅꯤ ꯍꯥꯏ
ꯑꯥ
ꯒꯥꯔꯤ ꯑꯍꯜ ꯑꯍꯟꯥꯟꯕ ꯆꯍꯤ ꯈꯨꯗꯤꯡꯒꯤ
ꯑ ꯃꯤꯁꯨ ꯌꯥꯝꯕꯅꯤꯅꯀꯣ
ꯃ ꯍꯥꯏꯥꯏ
ꯑꯁ ꯑꯩꯅꯒ ꯑꯥꯎꯠꯁꯥꯏꯗꯠꯇ ꯂꯩꯔꯤꯉꯩꯗꯗꯤꯀꯣ ꯑꯁ ꯑꯗꯨꯝ ꯄꯥꯏꯕ ꯐꯪꯗꯦꯗ ꯊꯕꯛ ꯇꯧꯋꯦ ꯍꯥꯏꯕꯅꯤ
ꯑ
ꯀꯅꯄꯇ꯭ꯔꯦ
ꯍꯤꯗꯥꯛꯇꯤ ꯄꯥꯏꯔꯝꯅꯤꯅ ꯑꯣꯖꯥꯁꯨ
ꯍꯥꯥ
ꯍꯤꯗꯥꯛꯇ ꯄꯥꯏꯔꯝꯕ꯭ꯔꯥ
ꯑꯦ ꯐꯥꯏꯗ ꯑꯗꯨꯗꯤ
ꯑꯩꯈꯣꯏ ꯑꯩꯈꯣꯏꯗꯤ ꯑꯗꯨ ꯄꯥꯏꯔꯤꯕ
ꯑ
ꯑꯗꯨꯒꯤꯅꯤ
ꯑꯗꯨꯗ ꯑꯗꯨꯗ ꯂꯣꯏ ꯁꯣꯏꯔꯤꯅꯦꯃꯤ
ꯍꯣꯏ ꯇꯣꯛꯀꯦ ꯇꯣꯛꯀꯦ ꯏꯁꯥꯅ ꯂꯩꯊꯣꯛꯀꯦ ꯇꯧꯗ
ꯎꯝ
ꯇꯝꯅꯛꯑꯗꯤ ꯑꯗꯨꯝ ꯏꯑꯗꯤ ꯌꯥꯗꯣꯏꯅꯤ
ꯑꯗꯨꯗꯀꯣ ꯑꯗꯨ ꯄꯥꯏꯗꯕꯥꯛ ꯆꯥꯒꯟꯕ ꯈꯔ ꯂꯩꯗꯅ
ꯎꯝ
ꯑꯗꯨꯒ ꯌꯥꯎꯔꯛꯄꯁꯤꯗ ꯑꯣꯏꯔꯦꯕ
ꯃꯥꯅꯦ ꯑꯁ ꯑꯗꯨ ꯄꯥꯏꯗ꯭ꯔꯁꯨ ꯃꯤ ꯃꯊꯣꯡ ꯃꯔꯝ ꯃꯊꯣꯡ ꯃꯔꯥꯡ ꯈꯪꯗꯕ ꯃꯤ ꯌꯥꯝꯁꯨ ꯂꯩꯀꯣ ꯑꯗꯨ ꯃꯣꯏꯅ ꯇꯧꯔꯛꯄ ꯀꯔꯟꯗꯨꯗꯤ ꯃꯤꯌꯥꯝ ꯃꯔꯛꯇ ꯄꯨꯊꯣꯛꯄ ꯌꯥꯗꯦ
ꯑꯦ ꯋꯥꯔꯤ ꯁꯥꯟꯅꯕ ꯈꯨꯗꯤꯡꯒꯤꯅꯦ ꯈꯟꯅꯅꯕ
ꯎꯝ ꯃꯤꯒꯤ ꯏꯟꯇ꯭ꯔꯦꯁꯁꯨ ꯈꯪꯗꯦ ꯀꯩꯅꯣꯝ ꯇꯧꯔꯗꯤ ꯊꯨꯒꯥꯏꯒ ꯊꯨꯒꯥꯏꯒꯦ ꯑꯗꯨꯝ ꯍꯣꯠꯅꯕ ꯀꯥꯡꯕꯨ ꯂꯩꯌꯦꯕꯀꯣ ꯑꯩꯈꯣꯏ ꯃꯔꯛꯛꯇꯁꯨ ꯃꯔꯛ ꯃꯔꯛꯇꯗꯤ ꯑꯩꯈꯣꯏꯁꯨ ꯈꯅꯩꯌꯦꯕꯀ ꯁꯨꯃꯥꯏꯅ ꯂꯩꯕ ꯃꯇꯝꯗ ꯃꯤꯅ ꯁꯣꯝꯗ ꯋꯥꯅ ꯀꯩꯅꯣ ꯊꯕꯛ ꯑꯃ ꯁꯤꯟꯕꯗ ꯁꯣꯏꯒꯗ꯭ꯔꯥ ꯍꯥꯏꯅ ꯄꯥꯈꯠꯂꯒ ꯇꯧꯕ ꯀꯥꯟꯗ ꯃꯣꯏ ꯁꯨꯇꯧ ꯇꯧꯗꯕ ꯀꯥꯡꯕꯨꯅ ꯀꯔꯝ ꯇ ꯂꯩꯅꯤ ꯁꯤ ꯌꯥꯗꯦ ꯁꯤ ꯌꯥꯗꯦ ꯍꯥꯏꯕꯗ ꯑꯩ ꯀꯣꯂꯦꯖ ꯃꯇꯝꯁꯨ ꯁꯨꯃꯥꯏꯅ ꯇꯧꯕꯀꯣ
ꯑꯇꯧꯕ ꯎ ꯀꯥꯡꯪꯕꯨ ꯑꯣꯏꯔꯗꯤ ꯑꯃꯨꯛ ꯆꯞ ꯃꯥꯟꯅꯈꯤꯕ ꯌꯥꯏꯑꯕ
ꯃꯥꯅꯦ ꯍꯦꯛꯇ ꯍꯥꯏꯗꯤ ꯔꯛ ꯭ꯔꯦꯛ ꯍꯥꯏꯖꯕꯅꯤ ꯅꯣꯏ ꯁꯤꯒꯤ ꯇꯝꯄꯥꯛꯁꯤ ꯅꯣꯏꯒꯤ ꯅꯣꯏ ꯅꯣꯏ ꯂꯩꯐꯝꯅꯤ ꯍꯥꯏꯅ ꯑꯩ ꯀꯤꯗꯕ ꯃꯥꯟꯕ꯭ꯔꯥ ꯍꯥꯏꯅ ꯈ꯭ꯔꯣ ꯆꯂꯦꯅꯁ ꯎꯃꯦ ꯍꯥꯏꯗꯤ ꯇꯧꯁꯦ ꯍꯥꯏꯔꯗꯤ ꯑꯃꯃꯝ ꯊꯣꯛꯂꯛꯒ ꯐꯨꯅꯁꯤ ꯍꯥꯏꯕꯅꯤ
ꯑ ꯑꯗꯨꯁꯨ ꯍꯦꯛꯇ ꯍꯥꯏꯔꯤ ꯌꯥꯄꯣꯟꯇꯦꯅꯦ ꯍꯥꯏꯗꯤ ꯁꯨꯝꯀꯣ ꯂꯩꯃꯤꯟꯅꯕꯅꯤꯅꯅꯦ
ꯑꯩꯈꯣꯏꯗꯤ ꯁꯨꯝ ꯑꯥꯗꯒꯤ ꯂꯥꯛꯄꯅꯤ ꯍꯥꯏꯅ ꯎꯁꯤꯠꯇꯕ ꯃꯤ ꯈꯔ ꯂꯩꯌꯦꯕꯀꯣ
ꯑꯦ ꯑꯗꯨꯕꯨꯗꯤ ꯃꯤ ꯃꯈꯜ ꯃꯥꯟꯅꯗꯕꯅꯤꯅꯀꯣ
ꯃꯤꯒꯤ ꯍꯟꯊꯅ ꯌꯦꯡꯕ ꯌꯥꯝ ꯂꯩꯕ ꯑꯗꯨꯒꯤ ꯑꯩꯅ ꯗꯔꯦꯛ ꯔꯦꯛꯛꯇ ꯍꯥꯏꯕ ꯅꯪꯗꯤ ꯉꯝꯗꯦ ꯑꯩꯁꯨ ꯉꯝꯃꯤꯅ ꯑꯗꯨꯝꯔꯗ꯭ꯔꯦ ꯍꯥꯏꯕꯅꯤ
ꯑꯗꯨꯅ ꯑꯩꯈꯣꯏꯅ ꯁꯣꯝꯗ ꯕ꯭ꯔꯗꯔꯣꯝꯗ ꯂꯥꯛꯄꯗꯨꯁꯨ ꯑꯗꯨꯝ ꯑꯗꯨꯃꯥꯏꯅ ꯇꯧꯔꯗꯤ ꯀꯩꯁꯨ ꯅꯨꯡꯉꯥꯏꯔꯣꯏꯑꯕ
ꯃꯥꯅꯦ ꯃꯥꯅꯦ ꯑꯩꯈꯣꯏꯗꯤ ꯏꯆꯤꯟ ꯏꯅꯥꯎꯅꯤ ꯍꯥꯏꯅꯀꯣ ꯃꯔꯨꯞ ꯃꯄꯥꯡꯅꯤ ꯍꯥꯏꯅ ꯑꯗꯨꯝ ꯂꯣꯏꯅ ꯐ꯭ꯔꯤ ꯑꯦꯟ ꯐ꯭ꯔꯦꯡꯗ ꯑꯩꯈꯣꯏꯗꯤ ꯂꯕꯀꯣ ꯑꯗꯨꯕꯨ ꯃꯣꯏꯅ ꯈꯜꯂꯤꯁꯦ ꯑꯩꯈꯣꯏꯗꯤ ꯑꯩꯈꯣꯏꯗ ꯍꯣꯏ ꯑꯩꯈꯣꯏ ꯂꯥꯝ ꯂꯥꯝꯃꯦ ꯀꯩꯅꯣ ꯊꯕꯛ ꯍꯟꯊꯅ ꯍꯟꯊꯅ ꯌꯦꯡꯕ ꯂꯩꯕꯀꯣ
ꯎꯝ
ꯑꯗꯨꯃꯥꯏꯅ ꯇꯧꯕ ꯃꯤꯠ ꯂꯣꯏꯅꯗꯤ ꯅꯠꯇꯦꯀꯣ
ꯂꯣꯏꯅꯃꯛꯗꯤ ꯀꯥꯏ ꯑꯦ ꯑꯗꯨꯗꯤ ꯂꯣꯏ ꯌꯥꯎ ꯇꯥꯕꯅꯤꯗ
ꯈꯔ ꯍꯥꯏꯕꯅꯤ ꯃꯤ ꯈꯔꯗꯤ ꯁꯤꯗ ꯂꯩꯕ ꯀꯥꯡꯕꯨꯁꯤ ꯌꯥꯝ ꯐꯩ ꯑꯩꯈꯣꯏ ꯁꯨꯝ ꯇꯤꯟꯅꯕꯗꯀꯣ ꯋꯥꯈꯜ ꯋꯥꯈꯟꯁꯨ ꯌꯥꯝ ꯆꯝꯃꯦ ꯑꯗꯨ ꯇꯤꯟꯅꯕ ꯌꯥꯝ
ꯑꯗꯨꯅ ꯑꯩꯈꯣꯏꯅ ꯕ꯭ꯔꯗꯔ ꯔꯨꯝꯗ ꯂꯥꯛꯄ ꯀꯥꯟꯗꯁꯨ ꯑꯗꯨꯝꯕꯁꯨ ꯑꯗꯨꯝ ꯌꯥꯎꯔꯛꯀꯅꯤ ꯑꯗꯨꯗꯩ ꯇꯧꯗꯕꯁꯨ ꯑꯗꯨꯝ ꯌꯥꯎꯔꯛꯀꯅꯤ
ꯃꯥꯅꯦ ꯑꯗꯨꯅ ꯑꯩꯒꯤ ꯌꯥꯗꯕꯁꯦ ꯃꯣꯏꯣꯏ ꯃꯔꯔꯨ ꯀꯣꯃ ꯁꯨꯃꯥꯏꯅ ꯇꯧꯔꯗꯤ ꯁꯤꯒꯤ ꯃꯣꯏ ꯃꯔꯨꯞ ꯀꯨꯝꯕꯨꯅ ꯈꯥꯝꯊꯣꯛꯑꯒ ꯁꯦꯝꯊꯣꯛꯀꯦ ꯈꯟꯗꯦꯕꯀꯣꯂꯁꯨ ꯃꯣꯏꯒꯤꯗꯃꯛꯇ ꯃꯣꯏꯅ ꯑꯗꯨꯝ ꯄꯨꯂꯞ ꯄꯨꯂꯞ ꯍꯧꯖꯤꯜꯂꯒ ꯑꯗꯨꯝ ꯇꯧꯔꯛꯄ ꯑꯗꯨꯝꯇ ꯌꯥꯎꯕ ꯑꯩꯈꯣꯏꯗꯤ ꯁꯨꯃꯥꯏꯅ ꯇꯧꯗꯦꯕꯀꯣ ꯑꯩꯈꯣꯏ ꯃꯔꯨꯞ ꯑꯣꯏꯒꯦꯔꯥ ꯅꯪ ꯅꯪ ꯂ ꯍꯥꯏꯔꯛꯇ꯭ꯔꯦ ꯍꯥꯏꯕꯅꯤ